ꯀꯩꯒꯤ ꯐꯣꯟ ꯊꯝꯒꯤꯅꯣ ꯅꯪ ꯆꯩ ꯂꯥꯛꯀꯅꯤ
ꯑꯩ ꯐꯣꯟ ꯊꯝꯗꯦꯍꯦ
ꯆꯤꯟ ꯊꯤꯅꯨ
ꯀꯩꯅꯣ ꯅꯪꯅ ꯀꯩꯅꯣꯝ ꯍꯥꯏꯔꯒ ꯆꯤꯟ ꯊꯤꯅꯨ ꯑꯩꯕꯨ ꯆꯤꯟ ꯌꯥꯝ ꯊꯤꯕꯩ
ꯑꯗꯨ ꯊꯤꯕꯒꯤ ꯅꯠꯇ꯭ꯔꯣ ꯍꯥꯏꯕꯁꯦ ꯍꯥ ꯍꯥꯏꯔꯣ
ꯅꯠꯇꯦ ꯅꯪꯕꯣ ꯋꯥꯔꯤ ꯁꯥꯒꯦ ꯍꯥꯏꯕ ꯅꯠꯇ꯭ꯔꯣ ꯋꯥꯔꯤ ꯂꯤꯕꯤꯒꯦ ꯍꯥꯏꯕ ꯅꯠꯇꯔꯣ
ꯋꯥꯔꯤ ꯂꯤꯅꯤꯡꯉꯥꯏ ꯑꯩ ꯋꯥꯔꯤ ꯈꯪꯗꯦꯗ ꯅꯪ ꯂꯤꯔꯣ ꯇꯥꯒꯦ ꯑꯩ ꯎꯝ
ꯐꯨꯡꯒꯥ ꯋꯥꯔꯤ ꯂꯤꯕꯤꯌꯨꯔꯣ
ꯐꯨꯡꯒꯥ ꯍꯥꯏꯔꯣ
ꯍꯣꯏ
ꯂꯤꯔꯛꯑꯣ ꯑꯩ ꯇꯥꯒꯦ
ꯑꯥ ꯎꯝ ꯍꯅꯨꯕꯒ ꯍꯅꯨꯕꯤꯒ ꯄꯥꯟ ꯊꯥꯕꯒꯤ ꯋꯥꯔꯤꯗꯣ ꯇꯥꯕꯤꯔꯕꯣ ꯇꯥꯕꯤ ꯂꯤꯕꯤꯌꯨꯔꯣ
ꯂꯤꯕꯤꯔꯣ
ꯍꯟ ꯍꯟꯅꯨꯕꯒ ꯍꯣꯏ ꯍꯟꯅꯨꯕꯤꯒꯤꯔ ꯍꯟꯅꯨ ꯍꯟꯅꯨꯕꯤꯒ ꯄꯥꯟ ꯊꯥꯕ ꯆꯠꯂꯦ
ꯍꯣꯏ
ꯄꯥꯟ ꯊꯥꯔꯤꯉꯩꯗ ꯆꯠꯂꯦ ꯌꯣꯡ ꯀꯥꯡꯕꯨꯁꯤꯡ ꯂꯥꯛꯑꯦ ꯑꯣ ꯌꯣꯡ ꯑꯃꯨꯛꯁꯤꯡ ꯂꯥꯛꯑꯒ ꯑꯦ ꯅꯣꯏ ꯄꯥꯟ ꯊꯥꯏꯗꯣ ꯀꯃꯥꯏꯅ ꯊꯥꯏꯔꯤꯅꯣ
ꯎꯝ
ꯑꯗꯨꯃꯥꯏꯅ ꯊꯥꯒꯗꯧꯕ ꯅꯠꯇꯦ ꯄꯥꯟ ꯊꯥꯕꯗꯤ ꯀꯩꯅꯣ ꯐꯨꯠꯂꯒ ꯃꯨꯜꯂꯒ ꯀꯩꯅꯣ ꯇꯧꯔꯒ ꯐꯨꯝꯒꯗꯕꯅꯤ ꯍꯥꯏꯔꯒ ꯑꯍꯟ ꯍꯅꯨꯕꯤꯒ ꯍꯅꯨꯕꯗꯣ ꯈꯔ ꯄꯪꯕ ꯍꯥꯏꯇꯥꯔꯦꯀꯣ
ꯎ ꯎꯝ
ꯑꯌꯣꯡꯁꯤꯡꯗꯨꯅ ꯈꯔ ꯁꯤꯡꯕ ꯄꯥꯟ ꯊꯥꯕꯍꯥꯏ ꯁꯦ ꯐꯨ ꯐꯨꯠꯇꯣꯛꯑꯒ ꯃꯨꯜꯂꯒ ꯀꯩꯅꯣ ꯇꯧꯒꯗꯕꯅꯤ ꯃꯈꯥꯗ ꯐꯨꯝꯒꯗꯕꯅꯤ ꯑꯗꯨꯉꯣꯏ ꯑꯣꯏꯔꯗꯤ ꯐꯖꯅ ꯄꯥꯟꯗꯣ ꯐꯖꯅ ꯇꯥꯕꯅꯤ ꯐ ꯌꯥꯝ ꯌꯥꯝ ꯊꯣꯛꯄꯅꯤꯅ ꯍꯥꯏꯔꯦ ꯍꯥꯏꯔꯒ ꯍꯅꯨꯕꯤꯒ ꯍꯅꯨꯕꯗꯣ ꯑꯁ ꯑꯗꯨ ꯑꯣꯏꯗꯤ ꯐꯔꯦꯅ ꯌꯨꯝ ꯗ ꯑꯃꯨꯛ ꯆꯠꯂꯒ ꯐꯨꯜꯂꯒ ꯊꯝ ꯑ ꯑ ꯊꯥꯔꯦ ꯊꯥꯔꯒ ꯑꯗꯨꯒꯤ ꯅꯨꯡꯗꯥꯡꯁꯤꯡꯗꯨ ꯅꯨꯡꯗꯥꯡꯗꯒꯤ ꯌꯣꯡ ꯁꯤꯡꯗꯣ ꯂꯣꯏ ꯂꯥꯛꯑꯒ ꯂꯣꯏ ꯆꯥꯊꯣꯛꯈ꯭ꯔꯦꯌꯦ ꯑꯗꯨꯅ
ꯄꯪꯉꯤꯍꯦ
ꯍꯣꯏ ꯌꯥꯝ ꯄꯪꯉꯦ
ꯑꯗꯣ ꯑꯍꯟ ꯑꯅꯤꯁꯨ ꯏꯁ ꯑꯗꯣ ꯌꯥꯝ ꯀꯩꯅꯣ ꯄꯪꯕ ꯁꯥꯅꯤꯡꯕ꯭ꯔꯅꯥ
ꯍꯣꯏ ꯌꯥꯝ ꯄꯪꯕ ꯁꯥꯅꯤꯡꯉꯦ ꯑꯩꯗꯤ ꯍꯩꯁꯤꯡ ꯁꯥꯅꯤꯡꯗꯦ
ꯄꯪꯕ ꯁꯥꯅꯤꯡꯉꯅꯣ ꯄꯪ ꯄꯪꯗ꯭ꯔꯁꯨ ꯄꯪꯕ ꯁꯥꯕꯗꯣ ꯂꯥꯏꯅꯁꯨ ꯌꯥꯗꯕꯅꯤ
ꯈꯣꯏꯗꯤ ꯌꯥꯝ ꯄꯪꯖꯕꯅꯤꯅ
ꯄꯪꯗꯦ ꯀꯅꯥꯅ ꯄꯪꯉꯦ ꯍꯥꯏꯒꯦ ꯀꯅꯥꯅ ꯄꯥꯡꯉꯦ ꯍꯥꯏꯒꯦ ꯅꯪꯒꯤ ꯅꯪꯒꯤ ꯅ ꯒꯨꯟꯗꯣ ꯑꯩ ꯂꯣꯏ ꯈꯪꯕꯗꯣ
ꯅꯪ ꯅꯪ ꯑꯩꯉꯣꯟꯗ ꯌꯥꯝ ꯄꯪꯉꯦ ꯍꯥꯏꯗꯨꯗꯤ ꯑꯁ ꯅꯣꯡ ꯒꯁꯨ ꯁꯨꯡꯂꯦꯞ ꯂꯦꯞꯈꯤ
ꯑꯩ ꯀꯔꯝꯀꯥꯟꯗ ꯍꯥꯏꯒꯦ
ꯉꯁꯥꯏꯁꯨ ꯍꯥꯏ ꯉꯔꯥꯡꯁꯨ ꯍꯥꯏ ꯅꯍꯥꯟꯁꯨ ꯍꯥꯏ
ꯃꯥꯁꯦ ꯋꯥ ꯄꯉꯥꯡ ꯉꯥꯡꯉꯤꯀꯣ ꯑꯩꯉꯣꯟꯗ ꯅꯪ ꯈꯪꯒꯅꯤ ꯑꯩꯒ ꯎꯅꯕ ꯀꯥꯟꯗ
ꯈꯪꯉꯥꯡ ꯉꯥꯡꯕ ꯅꯠꯇꯦꯗ ꯑꯆꯨꯝꯕꯅꯤ ꯀꯩꯅꯣ ꯉꯁꯥꯏꯁꯨ ꯍꯥꯏ ꯉꯔꯥꯡꯁꯨ ꯍꯥꯏ ꯅꯍꯥꯟꯁꯨ ꯍꯥꯏ ꯂꯣꯏꯔꯦ ꯀꯩꯅꯣ
ꯆꯨꯝꯕꯅꯦ ꯀꯥꯏꯅ ꯑꯆꯨꯝꯕ ꯀꯔꯝꯀꯥꯟꯗ ꯍꯥꯏꯒꯦ ꯅꯪ ꯄꯉꯥꯡ ꯉꯥꯡ ꯍꯥꯏꯕꯒꯤ ꯅꯠꯇ꯭ꯔꯣ
ꯑꯆꯨꯝꯕꯔꯥ ꯑꯉꯥꯡꯕꯔꯥ ꯑꯉꯩ ꯅꯣ ꯖꯤꯁꯨ ꯂꯦꯞꯈ꯭ꯔꯦꯅꯦ ꯇꯧꯔꯤꯁꯤ
ꯅꯦꯠꯇ꯭ꯔꯤꯕꯣ ꯅꯣꯏꯗ
ꯀꯦꯀꯦ ꯋꯥꯛꯀꯤꯡ ꯆꯠꯀꯦꯁꯨ ꯃꯈꯥ ꯂꯣꯏ ꯆꯣꯠꯂꯦ
ꯑꯣ ꯆꯠꯇꯕꯤꯗ ꯐꯝꯃꯒ ꯂꯩꯌꯣ ꯅꯣꯡ ꯆꯨꯔꯀꯥꯟꯗ ꯊꯣꯛꯀꯅꯨ ꯅꯪ ꯆꯣꯠꯂꯗꯤ ꯑꯃꯨꯛ ꯅꯥꯗꯣꯏꯅꯦꯕ
ꯐꯝꯗꯕꯤꯗ ꯆꯠꯂ ꯂꯩꯌꯨ ꯀꯩꯅꯣ
ꯎꯝ
ꯈꯣꯏ ꯈꯣꯏ ꯈꯣꯏ ꯈꯣꯏꯗꯤ ꯄꯥꯛ ꯅꯥꯔꯣꯏꯗꯥ
ꯁꯤꯁ
ꯈꯣꯏ ꯏꯁꯥ ꯐꯕꯅꯤꯅꯀꯣ ꯈꯣꯏ ꯏꯁꯥ ꯐꯕꯅꯤꯅ ꯀꯩꯁꯨ ꯇꯧꯔꯣꯏꯗꯥ
ꯇꯧꯅꯤ ꯇꯧꯅꯤ ꯅꯪ
ꯀꯩꯁꯨ ꯇꯧꯔꯣꯏ
ꯑꯗꯨ ꯅꯁꯥꯗꯣ ꯅꯥꯗ꯭ꯔꯗꯤ ꯐꯩꯅꯦ ꯇꯣꯏꯅ ꯅꯥꯗ ꯅꯥꯗꯅꯤꯡꯉꯥꯏ ꯑ ꯀꯩꯅꯣꯅ ꯂꯥꯏ ꯈꯨꯔꯨꯝꯕꯤꯕ ꯃꯥꯜꯂꯦ
ꯑꯩ ꯅꯥꯔꯦ ꯍꯥꯏꯕ ꯇꯥꯔꯕꯣ
ꯇꯥꯈ꯭ꯔꯦ ꯑꯩ
ꯀꯝꯀꯥꯟꯗ
ꯅꯪ ꯑꯁ ꯂꯣꯋꯦ ꯀꯥꯏꯅ ꯑꯗꯨꯒꯨꯝꯕꯗꯤ ꯇꯥꯈ꯭ꯔꯕꯅꯦ
ꯂꯣꯛ ꯈꯨꯕꯕꯨ ꯅꯥꯕ ꯀꯧꯕ꯭ꯔꯥꯍꯦ
ꯑꯦ
ꯂꯣꯛ ꯈꯨ ꯂꯣꯛ ꯈꯨꯕꯥꯗꯤ ꯅꯥꯕ ꯀꯧꯗꯦꯗ
ꯀꯃꯥꯏ ꯀꯧꯗꯣꯏꯕ ꯑꯗꯨ ꯅꯠꯇ꯭ꯔꯥꯗꯤ
ꯂꯣꯛ ꯈꯨꯕꯗꯤ ꯂꯣꯛ ꯈꯨꯕꯅꯤ ꯀꯩꯅꯣ ꯅꯥꯕ ꯍꯥꯏꯗꯤ ꯍꯧꯒꯠꯄꯁꯨ ꯉꯝꯗꯕ ꯀꯩꯅꯣ ꯇꯧꯕꯗꯣ ꯐꯃꯨꯡꯗ ꯑꯗꯨꯝ ꯍꯤꯞꯄ ꯂꯩꯔꯥ ꯑꯗꯨ ꯅꯥꯕꯥ ꯀꯧꯋꯦ
ꯎꯝ
ꯎꯝ ꯎꯝ
ꯏꯁꯣꯔꯅꯥ ꯌꯥꯝ ꯅꯨꯡꯁꯤꯕ ꯃꯥꯜꯂꯦ ꯑꯗꯨꯗꯤ
ꯍꯣꯏ ꯌꯥꯝ ꯅꯨꯡꯁꯤꯕꯅꯤ ꯀꯩꯅꯣ
ꯎꯝ
ꯏꯁꯣꯔꯅꯥ ꯅꯨꯡꯁꯤꯕꯤꯕꯩꯅꯦ ꯑꯍꯤꯡ ꯅꯨꯡꯍꯤꯡ ꯊꯣꯛꯣꯂꯛꯒꯁꯨ ꯀꯩꯁꯨ ꯇꯧꯕꯕꯤꯗꯦ ꯑꯩꯈꯣꯏ ꯏꯁꯥ ꯌꯥꯝ ꯐꯥꯔꯥ ꯂꯩꯁꯦ
ꯑꯗꯨꯅꯤ ꯗꯨꯅꯦ ꯆꯨꯝꯃꯦ ꯑꯅꯥꯕ ꯑꯃꯐꯥꯎ ꯌꯥꯎꯗ꯭ꯔꯦ ꯅꯪꯅꯥ ꯉꯥꯡꯊꯣꯛꯂꯛꯄ ꯁꯤꯡꯗꯨ
ꯑꯔꯥꯟꯕ ꯑꯃꯝꯐꯥꯎ ꯌꯥꯎꯗ꯭ꯔꯦꯕ
ꯎꯝ ꯎꯝ
ꯎꯝ ꯆꯨꯝꯅ ꯉꯥꯡꯉꯗꯤ ꯆꯨꯝꯕ ꯇꯥꯕ
ꯎꯝ ꯃꯥꯥꯟꯅꯩ ꯌꯥꯝ ꯍꯩ ꯌꯥꯝ ꯁꯤꯡꯅ
ꯁꯤꯁ ꯌꯥꯝ ꯍꯩ ꯀꯥꯏꯅ ꯑꯉꯥꯡꯒꯤ ꯍꯥꯏꯐꯦꯠ ꯌꯥꯝ ꯐꯖꯅ ꯊꯦꯝꯕꯒ ꯁꯥꯔꯦ
ꯅꯠꯇꯦ ꯌꯥꯝ ꯍꯩꯌꯦ ꯌꯥꯝ ꯁꯤꯡꯉꯦ
ꯌꯥꯝ ꯍꯥꯏꯌꯦ ꯌꯥꯝ ꯁꯤꯝꯄꯤꯡ ꯎꯝ ꯁꯤꯡꯉꯃꯃꯥꯅꯤ ꯁꯤꯡꯗꯦ
ꯀꯩ ꯍꯥꯏꯗꯣꯏꯕ ꯃꯤ ꯑꯐꯕꯕꯨ ꯐꯩ ꯍꯥꯏꯗ꯭ꯔꯥꯗꯤ
ꯁꯤꯡꯉꯤꯗꯥ ꯅꯣꯏꯅ ꯍꯦꯟꯅ ꯁꯤꯡꯉꯤꯅ ꯑꯩꯉꯣꯟꯗꯒꯤ ꯑꯩꯈꯣꯏꯗꯒꯤ
ꯁꯤꯁ ꯀꯩ ꯇꯥꯛ ꯀꯗꯥꯋꯥꯏꯗ ꯁꯦꯡꯕꯤꯕ ꯑꯩꯈꯣꯏꯅ
ꯁꯤꯡꯉꯤ ꯀꯩꯅꯣ ꯁꯤꯡꯕꯒꯤꯅꯤ ꯀꯩꯅꯣ ꯐꯤ ꯇꯨꯕꯁꯨ ꯍꯩ ꯎꯝ
ꯅꯍꯥꯟꯗꯣ ꯅꯍꯥꯟꯗꯣ ꯅꯃꯥꯟꯅꯕꯥ ꯃꯥꯒꯤ ꯀꯩꯅꯣꯗꯣ ꯃꯥꯒꯤ ꯁꯥꯏꯠꯇ ꯎꯑꯦ ꯕꯖꯥꯔꯗ
ꯀꯥꯏ ꯕꯖꯥꯔꯗ ꯎꯋꯦ ꯏꯃꯥꯟꯅꯕ
ꯃꯥ ꯃꯥ ꯁꯥꯏꯠꯇ ꯅꯃꯥꯟꯅꯕꯒꯤ ꯁꯥꯏꯠ
ꯏꯃꯥꯟꯅꯕꯩ ꯁꯥꯏ
ꯎꯝ
ꯏꯃꯥꯟꯅꯕꯒꯤ ꯁꯥꯏꯠ ꯀꯥꯏ ꯑꯣ ꯕꯖꯥꯔꯗ ꯎꯑꯦꯕ
ꯎꯝ ꯃꯥꯁꯨ ꯑꯩꯈꯣꯏꯅꯤ ꯀꯧꯅꯗꯦꯕ
ꯍꯣꯏ ꯑꯦꯅꯣꯛ ꯑꯦꯅꯣꯛ ꯎꯞꯄꯥꯗꯨꯔꯣ
ꯇꯋꯥ
ꯏꯃꯥꯟꯅꯕꯩ ꯁꯥꯏ ꯍꯥꯏꯁꯦ ꯑꯩꯅꯣꯛ ꯎꯞꯄꯗꯨꯔꯣ
ꯎꯝ ꯎꯝ
ꯑꯣ
ꯑꯣꯞꯄ꯭ꯔꯥ ꯑꯣꯞꯇꯕ꯭ꯔꯥ ꯈꯪꯗ꯭ꯔꯦ
ꯎꯝ ꯀꯧ ꯌꯥꯗ꯭ꯔꯣ
ꯑꯁ ꯀꯧꯕꯗꯣ ꯌꯥꯝ ꯐꯔꯛ ꯇꯥꯏꯌꯦꯕ ꯐꯖꯅ ꯈꯪꯅ ꯈꯪꯅꯕꯁꯨ ꯅꯠꯇꯕ ꯑꯗꯨꯒꯤ ꯒ꯭ꯌꯥꯟ ꯇꯥꯗꯕ ꯀꯥꯎꯅꯕꯁꯨ
ꯅꯪꯉꯣꯟꯗꯒ ꯀꯩꯅꯣ ꯐꯨꯔꯤꯠ ꯇꯨꯍꯟꯕꯗꯨꯔꯣ
ꯑꯥ ꯑꯣ ꯃꯥꯅꯦ ꯃꯥꯅꯦ
ꯑꯣ ꯑꯗꯨꯝ ꯀꯧ ꯌꯥꯏꯗ ꯑꯩꯗꯤ
ꯑꯗꯨ ꯑꯣꯏꯔꯁꯨ ꯅꯨꯡꯉꯥꯏꯇꯦꯗ ꯃꯥꯒꯤ ꯃꯃꯤꯡꯁꯨ ꯈꯪꯗꯦ ꯑꯈꯣꯏ ꯎꯅꯕꯗ ꯀꯧꯅꯤꯡꯉꯥꯏꯁꯨ
ꯅꯪ ꯑꯗꯨꯒꯤ ꯁꯥꯏꯇꯨ ꯅꯠꯇ꯭ꯔꯣꯒ ꯍꯪ ꯌꯥꯗ꯭ꯔꯣꯕ
ꯁꯤꯁ ꯃꯤ ꯃꯃꯥꯡꯗ ꯑꯗꯨꯃꯥꯏ ꯀꯃꯥꯏꯅ ꯈꯪꯗꯣꯏꯕ ꯅꯪꯁꯨ
ꯢ ꯑꯥ ꯍꯪꯒꯗꯕꯅꯤ ꯀꯩꯅꯣ ꯑꯗꯨ ꯍꯪꯉꯅꯤ ꯅꯣꯢ ꯊꯣꯛꯑꯅꯤ ꯈꯪꯉꯅꯤ
ꯇꯜꯂꯦꯍꯦ ꯃꯤ ꯀꯩꯅꯣ ꯃꯥꯁꯨ ꯈꯪꯗꯤ ꯈꯪꯉꯟꯗꯦ ꯌꯦꯡꯕ ꯃꯥꯜꯂꯦꯕ ꯑꯩꯁꯨ ꯌꯦꯡꯕ
ꯎꯝ ꯑꯗꯨꯝ ꯌꯦꯡꯅꯔꯗꯤ ꯑꯗꯨꯝ ꯌꯦꯡꯅꯔꯗꯤ ꯃꯤꯠꯇꯨ ꯈꯠꯆꯤꯟ ꯈꯆꯤꯜꯂꯗꯤ ꯈꯪꯉꯅꯤꯅꯦ
ꯅꯨꯄꯥꯁꯤꯡꯅ ꯈꯞꯔꯗꯤ ꯐꯕ ꯑꯩꯈꯣꯏ ꯑꯅꯤꯅ ꯈꯞ ꯃꯇꯣꯝꯗ ꯑꯩꯁꯨ ꯐꯖꯅ ꯎ ꯎꯗ꯭ꯔꯦꯕ ꯑꯗꯨ ꯅꯨꯃꯤꯠ
ꯅ ꯅꯍꯥꯟ ꯍꯥꯏꯔꯣ ꯉꯍꯥꯡ ꯉꯔꯥꯡ ꯅꯠꯇꯕ
ꯑꯣ ꯉꯔꯥꯡꯗꯤ ꯅꯠꯇꯦ ꯅꯍꯥꯟꯅꯦ
ꯎꯝ ꯃꯣꯏ ꯍꯦꯔꯣꯁꯨ ꯌꯥꯎꯔꯝꯒꯅꯤ ꯀꯩꯅꯣ ꯑꯗꯨꯗꯤ
ꯑꯗꯨꯒꯤꯔꯥ ꯈꯪꯗꯦ
ꯌꯥꯎꯔꯝꯒꯅꯤꯑꯦ
ꯑꯗꯨ ꯈꯪꯗꯦ ꯌꯥꯎꯕ꯭ꯔꯥ ꯌꯥꯎꯗꯕ꯭ꯔꯥ ꯑꯗꯨꯗꯤ
ꯌꯥꯎꯔꯝꯅꯤ ꯅꯪ ꯐꯖꯅ ꯌꯦꯗꯕꯩ ꯑꯣꯢꯔꯝꯅꯤ
ꯁꯤꯁ ꯌꯦꯡꯏꯍꯦ ꯌꯦꯡꯕꯗꯤ ꯌꯦꯡꯉꯁꯨ ꯃꯥꯁꯨ ꯑꯩꯉꯣꯟꯗ ꯌꯦꯡꯉꯦꯕꯀꯣ
ꯎꯝ
ꯈꯪꯕꯔꯥ ꯈꯪꯗꯕ꯭ꯔꯥ ꯃꯥꯁꯨ ꯌꯦꯡꯕ ꯃꯥꯜꯂꯦꯕ
ꯍꯣꯏ
ꯑꯈꯣꯏꯅꯦ ꯑꯗꯨꯝ ꯌꯦꯡꯉꯒ ꯇꯣꯛꯅꯈ꯭ꯔꯦ
ꯍꯝ ꯑꯗꯨꯝ ꯌꯦꯡꯉ ꯇꯣꯛꯈ꯭ꯔꯦꯕ
ꯎꯝ
ꯀꯧꯅꯒꯗꯤ ꯑꯃꯨꯛ ꯁꯣꯏꯔꯦꯗ
ꯑꯗꯨꯅ ꯀꯧꯗꯤ ꯀꯧꯅꯒꯗꯕꯅꯦ
ꯃꯅꯝꯁꯦ ꯅꯝꯕ ꯌꯥꯗ꯭ꯔꯦ
ꯎꯝ
ꯒꯨꯠꯅꯥꯥꯏ ꯃꯅꯝꯁꯤ ꯅꯝꯕ ꯌꯥꯗ꯭ꯔꯦꯕ
ꯑꯗꯨ ꯅꯝꯔꯗꯤ ꯅꯥꯕ꯭ꯔꯣ ꯅꯪ ꯊꯕꯥꯛꯀꯨꯝꯕ ꯅꯥꯕ꯭ꯔꯣ
ꯍꯣꯏ ꯅꯠꯇꯦ ꯌꯥꯔꯦꯗ ꯑꯗꯨꯅꯝꯃꯗꯤ
ꯍꯥꯛꯊꯤ ꯈꯜꯂꯦꯕ ꯍꯥꯛꯊꯤ ꯈꯜꯂꯦ
ꯑꯦꯂꯔꯖꯤꯁ ꯂꯩꯌꯦꯕꯀꯣ ꯑꯩꯗꯤ ꯅꯥꯇꯣꯟꯒꯤ ꯀꯩꯅꯣ ꯂꯩꯕ
ꯎꯝ
ꯑꯗꯣ ꯆꯦꯛꯁꯤꯜꯂꯣꯀꯣ
ꯆꯦꯛꯁꯤꯜꯂꯤꯅꯦ ꯑꯗꯨꯒ ꯗꯨꯝ ꯌꯥꯗꯦꯅ
ꯑꯗꯨ ꯑꯣꯏꯁꯨ ꯀꯟꯇ꯭ꯔꯣꯜ ꯈꯔ ꯇꯧꯅꯤ ꯐꯕꯅꯦ ꯈꯔꯥ ꯆꯦꯛꯁꯤꯜꯂ ꯀꯥꯟꯗ ꯑꯃꯨꯛ ꯊꯔꯁꯨ
ꯍꯣꯏ
ꯑꯗꯨꯒꯤꯅꯦ
ꯇꯨꯝꯅꯤꯡꯗꯔ꯭ꯤꯕꯥ
ꯍꯥ
ꯇꯝꯅꯤꯡꯗ꯭ꯔꯤꯕꯣ
ꯇꯨꯝꯅꯤꯡꯗꯔ꯭ꯤꯌꯦ ꯅꯪ ꯇꯨꯝꯅꯤꯡꯉꯥꯕꯣ
ꯏꯁ ꯇꯨꯝꯅꯤꯡꯗꯤꯗ ꯑꯩꯗꯤ ꯋꯥꯠꯂꯤ
ꯅꯪ ꯉꯥꯏꯍꯥꯛ ꯇꯨꯝꯔꯉꯣ ꯑꯩ ꯁꯪꯕꯤꯒꯦ
ꯁꯤ ꯁꯤ ꯋ꯭ꯥꯊꯤꯗꯤ
ꯑꯦ ꯑꯩ ꯁꯪꯕꯤꯒꯦ ꯉꯥꯏꯍꯥꯛ ꯇꯨꯝꯃꯣ
ꯑꯁꯦꯡꯒꯤꯔꯣ
ꯑꯁꯦꯡꯕꯅꯦ
ꯎꯝ ꯍꯣꯏ ꯍꯣꯏ ꯇꯨꯝꯃꯦ ꯇꯨꯝꯃꯦ ꯁꯪꯕꯤꯌꯨꯀꯣ
ꯃꯤ ꯂꯛꯑꯗꯤ ꯑꯩ ꯈꯨꯝꯕꯤ ꯑꯩ ꯈꯣꯝꯕꯤꯒꯦꯕ
ꯍꯣꯏ ꯀꯥꯡꯒ ꯆꯤꯛꯇꯅꯕ ꯐꯤ ꯑꯃ ꯄꯥꯏꯔꯒ ꯍꯣꯝꯕꯤꯌꯣꯕ
ꯑꯥ ꯍꯨꯝꯕꯤꯒꯦ ꯐꯖꯅ ꯅꯨꯡꯉꯥꯏꯅ ꯇꯨꯝꯊꯣꯛꯑꯒ ꯃꯤꯅꯤꯠ ꯑꯃ ꯑꯅꯤ ꯈꯛꯇ ꯇꯨꯝꯔꯁꯨ
ꯅꯨꯡꯉꯥꯏꯅ ꯇꯨꯝꯊꯣꯛꯎ ꯍꯥꯏꯔꯒ ꯍꯧꯒꯠꯂꯛꯄꯗ ꯀꯥꯡ ꯀꯥꯡꯅ ꯏ ꯂꯣꯏ ꯄꯨꯕ ꯂꯩꯔꯝꯅꯦꯀꯣ
ꯎꯝ ꯂꯥꯏꯔꯣꯏꯗ ꯑꯩ ꯂꯩꯖꯤꯗꯤ ꯐꯖꯅ ꯍꯨꯝꯕꯤꯔꯒꯦ ꯍꯨꯝꯕꯤꯔꯒ ꯇꯨꯝꯍꯟꯗꯣꯏꯅꯦ
ꯋꯥ ꯉꯥꯡꯕꯗꯤ ꯍꯩꯒꯔꯦꯅꯦ ꯃꯁꯦ
ꯁꯤꯁ ꯍꯩꯕꯒꯤ ꯋꯥ ꯅꯠꯇꯦ ꯑꯁꯦꯡꯕꯅꯦ
ꯋꯥ ꯉꯥꯡꯕꯒꯁꯤ ꯐꯖꯅ ꯍꯩꯔꯦꯅꯦ ꯈꯣꯏ ꯏꯕꯦꯝꯃ ꯍꯥꯏꯒꯗ꯭ꯔꯥ ꯑꯩꯈꯣꯏ ꯏꯆꯦ ꯍꯥꯏꯒꯗ꯭ꯔꯥ ꯑꯩꯈꯣꯏ ꯏꯆꯟ ꯍꯥꯏꯒꯗ꯭ꯔꯥ ꯒ꯭ꯌꯥꯟ ꯃꯦꯟ ꯇꯥꯗꯔꯦꯗ ꯀꯅꯥꯅ ꯀꯅꯥ ꯀꯅꯥꯅ ꯇꯝꯕꯤꯔꯤꯅꯣ ꯈꯪꯗꯦꯅꯦ
ꯀꯅꯥꯝꯇ ꯇꯝꯕꯤꯒꯦ ꯑꯩꯉꯣꯟꯗ
ꯅꯥꯊꯟꯗ ꯑꯗꯨꯝ ꯍꯩꯔꯛꯑꯩꯔꯕ
ꯇꯝꯕꯤꯅꯕꯁꯨ ꯃꯤ ꯂꯩꯇꯦ ꯏꯊꯟꯗꯁꯨ ꯍꯩꯇꯦ
ꯑꯦ ꯍꯩꯔꯤꯁꯤꯗꯤ
ꯍꯩꯇꯕ ꯉꯥꯛꯇꯅꯤꯗ꯫
ꯑꯩ ꯁꯤ ꯍꯩꯕꯒꯤꯅꯦ ꯀꯩꯅꯣ ꯏꯁ ꯍꯩꯇꯦ ꯀꯥꯏꯅ꯫
ꯑꯁꯦꯡꯕꯅꯦ꯫
ꯎꯝ ꯍꯩꯔꯝꯃꯦꯅꯦ꯫
ꯑꯩꯈꯣꯏꯅ ꯅꯪꯒ ꯏꯕꯥꯅꯤ ꯋꯥꯔꯤ ꯁꯥꯗꯕꯒꯤꯅꯤ꯫
ꯍꯣꯏ꯫
ꯑꯗꯨꯒꯤꯅꯤꯗ ꯅꯪꯅ ꯌꯥꯝ ꯍꯩꯇ꯭ꯔꯁꯨ ꯍꯩꯅ ꯈꯜꯂꯤꯗꯣ꯫
ꯍꯩꯕꯁꯤꯗꯤ ꯍꯩꯕꯣꯏꯅꯦ ꯀꯩꯅꯣ꯫
ꯍꯩꯇꯦꯗ ꯑꯈꯣꯏꯗꯤ꯫